ꯇꯥꯏꯀꯣ
ꯊꯤꯡ ꯊꯤꯡꯈ꯭ꯔꯦ ꯇꯨꯝꯗ꯭ꯔꯤꯌꯦ
ꯍꯥꯥ
ꯇꯨꯝꯗ꯭ꯔꯤꯑꯕ
ꯊꯦꯡꯉꯍꯦ
ꯅꯪꯗꯤ ꯅꯪꯗꯤ
ꯑꯩꯁꯦ ꯇꯨꯝꯗ꯭ꯔꯤꯗ ꯐꯝꯃꯒ ꯂꯩꯌꯦ ꯁꯃꯟꯗꯅ ꯇꯝꯕ ꯌꯥꯗꯦ
ꯑ ꯄꯨꯡ ꯕꯣꯔꯣ ꯍꯦꯜꯂꯅꯦ
ꯀꯔꯤ ꯇꯧꯔꯒ ꯂꯩꯕ꯭ꯔꯣ ꯍꯧꯖꯤꯛ ꯍꯥꯏꯒꯤꯗ
ꯃꯨꯚꯤ ꯌꯦꯡꯕꯅꯤ
ꯗꯤ ꯌꯦꯒ
ꯑꯥ ꯕꯣꯜ ꯌꯦꯡꯗꯦꯕꯣꯏ
ꯎꯝ ꯍꯣꯏ ꯁ꯭ꯋꯥꯏꯗꯗꯤ ꯏꯕꯣꯜ ꯌꯦꯡꯅ ꯂꯥꯡꯕꯅ ꯇꯨꯝꯕ ꯌꯥꯗꯦ
ꯑꯣ ꯕꯣꯜꯒꯤ ꯕꯣꯜ ꯌꯦꯡꯅꯤꯡꯉꯥꯏ ꯇꯧꯕꯗꯤ ꯇꯧꯋꯦ ꯑꯗꯨ ꯅꯦꯠꯋꯥꯛ ꯈꯔ ꯅꯨꯡꯉꯥꯏꯇꯕꯀꯣ
ꯎꯝ
ꯑꯗꯨꯅ ꯃꯨꯕꯤ ꯌꯦꯡꯕꯅꯤ ꯑꯗꯨ ꯍꯧꯖꯤꯛ ꯔꯦꯁ ꯇꯧꯅꯤꯗ ꯂꯣꯏꯗ꯭ꯔꯤꯌꯦ ꯃꯨꯕꯤꯁꯨ
ꯀꯔꯤ ꯃꯤꯒꯤ ꯌꯦꯡ ꯀꯔꯤ ꯀꯔꯤꯒꯤ ꯌꯦꯡꯒꯦ
ꯑꯩꯗꯤ ꯁꯥꯎꯒꯤ ꯌꯦꯡꯕꯅꯤ ꯉꯁꯤꯗꯤ
ꯎꯝ
ꯑ ꯀꯔꯤ ꯃꯊꯧ ꯇꯥꯔꯒꯦ ꯉꯁꯤ
ꯀꯔꯕ
ꯑꯩ ꯃꯊꯦꯜ ꯆꯥꯔꯒꯦ ꯍꯥꯏꯕ ꯍꯧꯖꯤꯛꯁꯦ ꯎꯝ
ꯑ ꯉꯁꯤ
ꯎ
ꯑꯦ ꯏꯟꯁꯥꯡꯔꯣ ꯅꯪ ꯍꯥꯏꯁꯦ
ꯍꯣꯏ ꯍꯣꯏ ꯍꯣꯏ ꯏꯁꯥꯡ ꯒ꯭ꯌꯥꯟ ꯇꯥꯗ꯭ꯔꯕꯣ ꯑꯩ ꯍꯥꯏꯕꯁꯦ
ꯎ ꯉꯁꯤ ꯆꯤꯛꯀꯦꯟ ꯆꯥꯏꯕ
ꯑ ꯍꯅꯦ ꯍ
ꯑꯗꯨ ꯑꯩꯗꯤ ꯏꯊꯟꯗ ꯂꯩ ꯂꯩꯕꯒꯤ ꯋꯥꯀꯥꯞ ꯌꯦꯡꯗꯕꯅꯤ ꯑꯗꯣ ꯅꯪꯗꯤ
ꯅꯣꯏꯒꯤ ꯌꯨꯝꯗ ꯃꯤ ꯌꯥꯝ ꯂꯩ ꯂꯩꯗꯤꯦ
ꯑꯩꯅ ꯌꯦꯡꯅꯤꯡꯖꯕ ꯌꯦꯡꯅꯤꯡꯗꯕꯒꯤꯅꯤꯅ
ꯎꯝ ꯑꯩꯁꯨ ꯉꯁꯤ ꯉꯁꯤꯗꯤ ꯊꯤꯡꯕꯗꯤ ꯊꯤꯡꯈ꯭ꯔꯦ ꯑꯗꯨ ꯑꯗꯨ ꯑꯣꯏꯔꯁꯨ ꯍꯌꯦꯡ ꯍꯌꯦꯡ ꯆꯟꯗꯦꯅꯤꯡꯅꯀꯣ
ꯑꯥ
ꯑꯩꯈꯣꯏꯗꯤ ꯇꯛꯆꯔꯒ ꯁꯥꯔꯚꯤꯁꯀꯨꯝꯕ ꯂꯩꯒꯅꯦꯕ ꯑꯗꯨꯅ ꯅꯣꯏꯗꯤ ꯆꯥꯛ ꯆꯥꯗ꯭ꯔꯤꯉꯩꯗ ꯇꯧꯅꯤ ꯑꯗꯨ ꯊꯦꯡꯅ ꯇꯨꯝꯔꯗꯤ ꯍꯧꯒꯠꯄ ꯉꯝꯂꯔꯣꯏ ꯅꯪ
ꯣ ꯋꯥ ꯀꯥꯡꯪꯕꯨꯣꯗ ꯍ ꯍꯋꯥ ꯇꯧ ꯃꯥꯥꯡꯗꯔꯦ ꯏꯅꯤꯡꯗꯕ ꯑꯩ ꯈꯥꯎ ꯇꯜꯂꯀꯁꯤꯗ
ꯑꯗꯣ ꯅꯪꯁꯦ ꯅꯪꯒꯤ ꯅꯪꯅ ꯄꯥꯝꯖꯕ ꯂꯥꯏ ꯀꯦꯝꯄꯤꯡꯒꯨꯝꯕ ꯆꯠꯄ ꯅꯨꯡꯉꯥꯏꯕ꯭ꯔꯥ ꯅꯪ
ꯎ ꯅꯨꯡꯉꯥꯏꯕꯅꯦ
ꯀꯦꯝꯄꯤꯤꯡꯗꯤ
ꯋꯦꯗꯔꯅꯦꯁꯀꯨꯝꯕꯔꯥ ꯅꯠꯇ꯭ꯔꯒ ꯀꯣꯟꯇ꯭ꯔꯤ ꯁꯥꯏꯠꯀꯨꯝꯕ ꯅꯠꯇ꯭ꯔꯒ ꯚꯔ
ꯂꯗ
ꯍꯥ
ꯏꯒ꯭ꯔꯥꯖꯤ ꯌꯥꯝ ꯂꯣꯣꯟ ꯂꯤꯗꯦ ꯂꯪꯁ ꯌꯥꯝ ꯇ꯭ꯔꯣ ꯍꯥꯏ ꯍꯥꯏꯁꯦ
ꯇꯥꯒꯨ ꯇꯥꯃꯒꯨꯨꯝ ꯇꯅꯦ
ꯑ ꯂꯨꯗꯧꯔꯤꯍꯦ ꯇꯥꯕꯒꯨꯝ ꯇꯥꯗꯕꯒꯨꯝ ꯍꯥꯏꯔꯗꯤ
ꯍ ꯇꯥꯕꯗꯤ ꯇꯥꯛꯑꯦ ꯑꯗꯨꯗꯣ ꯑꯥ ꯍꯣꯏ ꯑꯩꯗꯤ ꯇꯥꯕꯗꯤ ꯇꯥꯛꯑꯦ ꯑꯗꯨ ꯑꯣꯏꯔꯁꯨ ꯒ꯭ꯌꯥꯟ ꯇꯥꯕ ꯍꯥꯏꯕꯅꯤꯗ
ꯎꯝꯝ
ꯑꯩꯒꯤ ꯍꯣꯕꯤꯒꯨꯝꯕꯗꯤ ꯒꯦꯝꯁꯒꯤ ꯅꯠꯇꯕꯀꯣ ꯑꯇꯣꯞꯄꯗꯤ ꯀꯦꯝꯄꯤꯡꯒꯨꯝꯕ ꯍꯥꯏꯀꯤꯡꯒꯨꯝꯕ ꯐꯤꯁꯤꯡ ꯍꯥꯟꯇꯤꯡꯒꯨꯝꯕꯀꯣ
ꯎꯝ
ꯄꯥꯝꯖꯩ ꯑꯩꯗꯤ ꯀꯦꯝꯄꯤꯤꯡꯁꯨ ꯂꯥꯁ ꯇꯥꯏꯝ ꯍꯥꯏꯔꯣ ꯑꯁ ꯏꯊꯟ ꯏꯊꯟꯗ ꯏꯊꯟꯗ ꯆꯠꯄꯁꯨ ꯅꯨꯡꯉꯥꯏꯌꯦꯦ ꯑꯗꯣ ꯐ꯭ꯔꯦꯟꯁ ꯐ꯭ꯔꯦꯟꯁ ꯄꯨꯟꯅ ꯆꯠꯂꯗꯤ ꯌꯥꯝ ꯅꯨꯡꯉꯥꯏꯕ ꯌꯥꯝ ꯅꯨꯡꯉꯥꯏꯗ ꯀꯦꯝꯄꯤꯡ ꯆꯠꯄꯁꯦꯀꯣ
ꯅꯨꯡꯉꯥꯏꯕꯅꯤ ꯃꯔꯨꯞ ꯃꯌꯥꯝꯒ ꯇꯞꯄꯁꯦ ꯅꯨꯡꯉꯥꯏꯕꯅꯤ
ꯍꯖꯦ ꯄꯦꯒꯥ ꯁꯤꯠ
ꯔꯦꯁꯇꯨꯔꯦꯟ ꯊꯥꯕ ꯔꯦꯁꯇꯨꯔꯦꯟꯒꯨꯝꯕꯒꯨꯝꯕ ꯇꯪꯉꯒ ꯆꯥꯕ ꯑꯗꯨꯃꯥꯏꯗꯤ ꯄꯥꯝꯗꯦꯕ
ꯍꯣꯏ
ꯑꯗꯨ ꯅꯠꯇꯕ ꯑꯩꯗꯤ ꯀꯦꯝꯄꯤꯡꯒꯨꯝꯕ ꯆꯠꯅꯤꯡꯕꯀꯣ
ꯎꯝ
ꯀꯟꯇ꯭ꯔꯤ ꯁꯥꯏꯠ ꯑꯣꯏꯔꯁꯨ
ꯑꯩꯈꯣꯏ ꯃꯤꯁꯥ ꯃꯤꯁꯥꯒꯤ ꯀꯩꯅꯣ ꯎ ꯔꯤꯐ꯭ꯔꯦꯁ ꯇꯧꯋꯦꯀꯣ ꯑꯩꯈꯣꯏꯒꯤ ꯃꯥꯏꯟꯗꯣꯀꯣ
ꯎꯝ ꯍꯥꯏ
ꯌꯨꯇꯌꯨꯕ ꯆꯅꯦꯒꯨꯝꯃ ꯍꯥꯟ ꯍꯥꯟꯗꯒ ꯇꯧꯁꯤꯔꯅ ꯈꯟꯕꯅꯤ ꯑꯗꯨ ꯑꯗꯨ ꯑꯣꯏꯔꯁꯨ
ꯇꯧꯔꯨꯅꯦ ꯌꯦꯡꯕꯤꯔꯒꯦꯅꯦ ꯑꯩꯈꯣꯏ ꯇꯪ ꯊꯥꯏꯅ
ꯁꯤꯩꯅ ꯍꯥꯡꯉꯗꯅ
ꯏꯁ ꯑꯩ ꯍꯥꯟꯅ ꯑꯩ ꯍꯥꯟꯅꯗꯤ ꯍꯥꯟꯕꯗꯤ ꯍꯥꯟꯕꯅꯤ ꯑꯗꯣ ꯑꯩ ꯇꯣꯛꯈ꯭ꯔꯕ ꯑꯗꯨꯒ ꯑꯩꯒꯤ ꯐ꯭ꯔꯦꯟꯅ ꯑꯩ ꯑꯅꯤ ꯑꯅꯤꯔ ꯑꯍꯨꯝꯔ ꯚꯕꯤꯗꯤꯑꯣ ꯏꯔꯁ ꯀꯩꯅꯣ ꯇꯧꯈ꯭ꯔꯦꯕꯀꯣ ꯕꯤꯗꯤꯌꯑꯣ ꯍꯥꯞꯇꯦꯕ ꯑꯗꯨꯅ ꯑꯩꯒꯤ ꯐ꯭ꯔꯦꯟꯅ ꯑꯩ ꯑꯩꯒꯤ ꯁꯕꯁꯀ꯭ꯔꯥꯏꯕꯔꯗꯣ ꯊ꯭ꯔꯤ ꯄꯣꯏꯟ ꯅꯥꯏꯟ ꯀꯦ ꯌꯧꯔꯑꯅꯤꯕ
ꯑꯥ
ꯑꯗꯨꯅ ꯑꯩ ꯐ꯭ꯔꯦꯟꯅ ꯑꯗꯨꯝ ꯄꯥꯡ ꯂꯧꯅꯤꯡꯉꯦ ꯂꯧꯅꯤꯡꯉꯦ ꯅꯪ ꯑꯗꯨꯃꯥꯏꯅ ꯍꯥꯏꯌꯦ ꯍꯥꯏꯃꯟꯕꯒꯤꯀꯣ ꯑꯩꯃꯕꯨ ꯄꯤꯊꯣꯛꯈ꯭ꯔꯕ
ꯑꯗ ꯑꯅꯕ ꯑꯃꯨꯛ ꯍꯪꯖꯅꯤ
ꯎꯝ ꯈꯟꯕꯗꯤ ꯈꯜꯂꯦ ꯑꯗꯣ ꯑꯁ ꯋꯥꯕꯨꯗꯤ ꯋꯥꯍꯦ ꯑꯩꯅ
ꯍꯧꯔꯛ ꯍꯧꯔꯛꯄ ꯃꯇꯝꯗꯨꯗ ꯀꯣꯚꯤꯠ ꯀꯣꯚꯤꯠꯀꯤ ꯃꯇꯝ ꯃꯇꯝꯅꯤꯅꯤꯕ
ꯎꯝ
ꯑꯗꯨꯒ ꯀꯣꯚꯤꯠꯀꯤ ꯃꯇꯝꯗ ꯀꯩꯅꯣ ꯐꯣꯇꯣ ꯀꯣꯟꯇꯦꯛꯁꯀꯨꯝꯕ ꯌꯥꯝꯅ ꯂꯩꯌꯦꯀꯣ
ꯑꯣꯟꯂꯥꯏꯟꯒꯤ ꯑꯗꯨ ꯑꯗꯥ ꯂꯩ ꯌꯥꯝꯅ ꯂꯩꯕ ꯑꯗꯨ ꯃꯇꯝꯗꯔ ꯍꯧꯔꯛꯈꯤꯕꯅꯦꯕ ꯑꯗꯨꯅ ꯑꯩ ꯁꯞꯁꯀ꯭ꯔꯥꯏꯕꯔꯁꯦ ꯈꯔꯗꯤ
ꯍꯥꯏꯗꯤ ꯀꯣꯚꯤꯠ ꯃꯇꯝꯗ ꯐꯣꯟ ꯐꯣꯟ ꯈꯛꯇ ꯂꯩꯕꯒꯤꯀꯣ ꯃꯤꯁꯤꯡꯁꯦ
ꯎꯝ
ꯑꯗꯨꯅ ꯑꯩꯁꯦ ꯁꯞꯁꯀ꯭ꯔꯥꯏꯕꯔ ꯈꯔꯗꯤ ꯏꯖꯤ ꯑꯣꯏꯅꯀꯣ ꯀꯦꯅ ꯇꯧꯕ
ꯎꯝ ꯑꯗꯨ ꯍꯟꯗꯛ ꯑꯃꯨꯛ ꯑꯅꯧꯕ ꯍꯥꯡꯕꯅꯦ
ꯕ꯭ꯂꯣꯒꯤꯡꯒꯨꯝꯕ ꯇꯧ ꯇꯧꯗꯤ ꯐꯕꯗꯤ ꯐꯩ ꯍꯥꯏꯗꯤ ꯀꯦꯝꯄꯤꯡꯒꯤ ꯈꯛꯇ ꯇꯧꯔꯗꯤꯀꯣ
ꯎꯝ
ꯑ ꯄꯤꯁꯠꯁꯨ ꯆꯠꯂꯦ ꯃꯇꯝꯁꯨ ꯆꯠꯂꯦ ꯑꯗꯨꯒ ꯏꯊꯟꯗ ꯇꯧꯕꯁꯦ ꯌꯥꯝ ꯋꯥꯕ ꯑꯕꯅꯤꯕ
ꯎꯝ
ꯑꯗꯨꯒ ꯕ꯭ꯂꯣꯛꯒꯨꯝꯕꯗꯤ ꯑꯦꯚ꯭ꯔꯤꯗꯦꯒꯤ ꯕ꯭ꯂꯣꯛ ꯇꯧꯕ ꯌꯥꯏꯗꯅ
ꯎꯝ
ꯑꯗꯨ ꯑꯣꯏꯔꯁꯨ ꯑꯩꯗꯤ ꯈꯔ ꯏꯟꯇ꯭ꯔꯣꯕꯥꯔꯠ ꯑꯣꯏꯕꯀꯣ ꯑꯗꯨꯅ ꯕ꯭ꯂꯣꯛ ꯇꯧꯅꯤꯡꯉꯥꯏꯗ ꯕꯣꯛ ꯕ꯭ꯂꯣꯛꯨꯝ ꯑꯃ ꯇꯧꯔꯗꯤ ꯂꯥꯏꯛ ꯋꯥ ꯋꯥ ꯉꯥꯡꯒꯅꯤꯕꯀꯣ ꯅꯠꯇ꯭ꯔ ꯭ꯔꯗꯤ ꯌꯥꯔ ꯑꯣꯏꯕ
ꯆꯪꯕꯇꯥꯏꯁꯤꯡꯤꯟ ꯈꯔ ꯍꯩꯕꯇꯥꯏ
ꯕ꯭ꯂꯣꯒꯔꯁꯤꯡꯗꯤ ꯑꯦꯛꯇꯔꯒꯨꯝꯕ ꯃꯥꯟꯕꯀꯣ ꯑꯗꯨꯃꯥꯏꯅ ꯇꯧꯗ꯭ꯔꯗꯤ ꯌꯥꯔꯣꯏꯕ
ꯃꯥꯏꯁꯣꯟꯟꯕ ꯌꯥꯗ꯭ꯔꯦ
ꯑꯗꯨꯒ ꯀꯦꯝꯄꯤꯡꯒꯨꯝꯕꯗꯤ ꯋꯥ ꯉꯥꯡꯗ꯭ꯔꯁꯨ ꯌꯥꯏ ꯑꯗꯨꯅ
ꯎꯝ ꯍꯥꯏꯦ
ꯎꯝ ꯑꯗꯨꯅ ꯑꯩ ꯈꯜꯂꯤꯁꯦ ꯀꯦꯝꯄꯤꯡꯒꯤ ꯚꯤꯗꯤꯑꯣ ꯁꯦꯝꯗꯤ ꯑꯁ ꯋꯥꯕꯨꯗꯤ ꯋꯥꯕꯀꯣ ꯁꯞꯁꯀ꯭ꯔꯥꯏꯕꯔ ꯃꯤꯂꯤꯌꯟ ꯃꯤꯂꯤꯌꯟ ꯀꯥꯕꯁꯤꯡꯗꯤ ꯅꯠꯇ꯭ꯔꯁꯨ ꯀꯩꯅꯣ ꯃꯈꯣꯏ ꯄꯩꯁꯥ ꯂꯩꯕꯁꯤꯡꯗꯤ ꯃꯈꯣꯏ ꯃꯈꯣꯏꯒꯤ ꯁꯔꯚꯏꯚꯦꯜ ꯀꯦꯝꯄꯤꯡ ꯑꯣꯟ ꯑꯗ ꯑꯗꯨꯃꯥꯏꯅ ꯀꯩꯅꯣ ꯀꯩꯅꯣ ꯏꯔ ꯀꯩꯁꯨ ꯀꯣ ꯃꯈꯣꯏ ꯏꯊꯟꯇ ꯅꯠꯇꯦꯕꯀꯣ
ꯑꯥ
ꯀꯦꯦꯝꯔꯥ ꯇꯧꯕ ꯃꯤ ꯍꯥꯏꯌꯔ ꯇꯧꯋꯦ ꯑꯗꯨꯃꯥꯏꯅ ꯇꯧꯋꯦꯕꯀꯣ
ꯑꯥ
ꯊꯥꯟꯗ ꯇꯥꯎꯕ ꯌꯥꯝ ꯋꯥꯕꯅꯤ ꯀꯦꯃꯦꯔꯥꯗꯨꯗ ꯊꯝꯒꯅꯤ ꯑꯗꯨ ꯁꯦꯝ ꯄꯣꯖꯤꯁꯟꯗ ꯂꯩ ꯗꯤ ꯕꯣꯔꯤꯡ ꯑꯣꯏꯅ ꯑꯃꯨꯛꯀ ꯆꯠꯀꯅꯤ ꯑꯃꯨꯛꯀ ꯇꯧꯔꯅꯤ ꯑꯁ
ꯑ ꯋꯥꯕꯅ ꯐꯖ ꯃꯤ ꯌꯦꯡꯕ ꯅꯨꯡꯉꯥꯏꯗꯦꯅꯤꯅꯦ ꯑꯗꯨꯅ
ꯑꯩꯁꯨꯊꯔꯥ ꯇꯔꯥ ꯍꯦꯜꯜꯂꯤ ꯍꯦꯟꯁꯦ ꯚꯗꯤꯑꯣꯗ ꯑꯩꯒꯤ ꯀꯩꯅꯣ ꯀꯦꯝꯄꯤꯡꯒꯤꯗꯣ
ꯑꯥ
ꯑ ꯑꯗꯨꯝ ꯇꯥꯎ ꯇꯥꯎꯔꯒ ꯋꯥ ꯃꯥꯟꯅꯗꯒꯤ
ꯅꯧꯕ ꯍꯥꯡꯉꯣꯅꯦ
ꯒꯤꯞ ꯑꯞ ꯇꯧꯈ꯭ꯔꯕ
ꯌꯦꯡꯕꯤꯅꯕ ꯉꯥꯏꯔꯒ ꯂꯩꯔꯒꯦ ꯍꯣꯏ
ꯍꯦꯛ ꯍꯥꯟꯕ ꯃꯇꯝꯗ ꯐ꯭ꯔꯁ ꯑꯣꯏꯅ ꯁꯤꯌꯥꯔ ꯇꯧꯕ ꯇꯧꯕꯤꯔꯛꯀꯦ
ꯎꯝ ꯍ ꯍꯣꯏ
ꯑꯁꯤꯗ ꯅꯧ ꯈꯔ ꯆꯨꯅꯤꯡꯉꯥꯏ ꯇꯧꯋꯤꯅꯦ ꯁꯣꯏꯗ
ꯁꯤꯗꯗꯤ ꯉꯣꯟ ꯇꯥꯏ ꯍꯧꯖꯤꯦ
ꯑꯣ
ꯍꯧꯖꯤ ꯆꯨꯔꯒ ꯂꯩ ꯌꯥꯝꯅꯗꯤ ꯆꯨꯔꯤꯕ ꯈꯖꯤꯛ ꯈꯖꯤ
ꯀꯅꯤꯅꯦꯦ
ꯐꯕꯔꯗꯤ ꯁ ꯍꯥꯏꯔꯤ ꯌꯥꯝ ꯌꯥꯝ ꯁꯔꯝ ꯃꯅꯤ
ꯑ ꯉꯁꯤꯒꯤ ꯁꯥꯕ ꯂꯝꯍꯦꯟꯕꯒꯤ ꯃꯥꯂꯦ
ꯁꯥꯕ ꯍꯦꯟꯒꯟꯕꯒꯤ ꯃꯊꯛꯀꯤ ꯃꯤꯁꯦ ꯁꯥꯕꯅꯩ ꯑꯗꯨ ꯇꯔꯒ ꯃꯥꯅꯦꯦ ꯅꯣꯏꯁꯦ ꯍꯦꯃꯂꯦ ꯌꯥꯔꯅ
ꯉꯁꯤꯗꯤ ꯍꯦꯚꯦꯟꯗ ꯍꯦꯚꯦꯟꯗꯁꯨ ꯌꯥꯝ ꯌꯥꯝ ꯁꯥꯂꯝꯃꯅꯤ
ꯃꯊꯛꯇꯁꯨ ꯁꯥꯔꯝꯒꯅꯤ ꯄ꯭ꯔꯤꯊꯤꯕꯤꯗꯁꯨ ꯁꯥꯕꯅꯤꯅ
ꯑꯗꯣ ꯅꯦꯦꯛꯁ ꯎꯋꯛ ꯅꯪꯁꯦ ꯈ꯭ꯔꯤꯁꯃꯥꯁꯀꯨꯝꯕ ꯗ ꯈꯨꯟꯗ ꯅꯣꯏꯒꯤ ꯈꯨꯟꯗ ꯇꯧꯕ꯭ꯔꯥ ꯈ꯭ꯔꯤꯁꯃꯥꯁꯁꯦ
ꯇꯧꯏ ꯍ
ꯎ